ꯇꯥꯏꯦ ꯭ꯔꯗꯔ ꯨꯗ ꯑꯐꯇꯔꯅꯟ
ꯑ ꯑꯗꯨꯝ ꯍꯤꯞꯄꯤꯗ
ꯑꯣ ꯑꯁ ꯍꯥꯏꯥꯏꯅꯦ
ꯅꯗꯤ
ꯑꯩꯗꯤ ꯀꯔꯤ ꯍꯥꯏꯒꯗ꯭ꯔꯥ ꯂ ꯆꯤꯡꯒꯤ ꯂꯗꯀꯣ
ꯑꯣ ꯑꯣ
ꯊꯥꯕꯤ ꯑꯣꯏꯅ ꯆꯥꯕ ꯆꯠꯂꯤꯅꯤ ꯇꯣ
ꯐꯩꯅꯦ ꯅꯨꯡꯉꯥꯏꯔꯝꯅꯤꯅ ꯑ
ꯂꯧꯅꯤꯅ ꯅꯨꯡꯁꯥ ꯅꯨꯡ ꯀ꯭ꯔꯦꯒꯗ ꯅꯨꯡꯁꯤꯠꯁꯨ ꯏꯪꯕꯗꯨ ꯂꯥꯛꯄ ꯑꯗꯨꯒ ꯊꯥꯕꯤꯒꯨꯝꯕꯁꯨ ꯌꯥꯝ ꯐ ꯂꯩꯔꯦ ꯑꯣ ꯆꯥꯔ ꯂꯩꯔꯦ
ꯑꯆꯥ ꯑ ꯁꯥꯎꯕꯅꯦ ꯆꯤꯡꯒꯤ
ꯅꯅꯤ ꯀꯔꯤ ꯇ ꯑꯣꯜꯦꯕ꯭ꯔꯣ
ꯑꯗꯨꯝ ꯂꯩꯌꯦꯗ ꯀꯩꯁꯨ ꯇꯧꯗꯦꯗ
ꯑꯣ ꯍꯣꯏꯗ ꯁꯟꯗꯦꯅꯤꯅ ꯎꯝ
ꯅ ꯊꯟꯗꯦ ꯆꯜꯂꯤꯔꯣꯣ
ꯑꯩꯈꯣꯏ ꯏꯃꯥꯟꯅꯕ ꯑꯅꯤꯒ
ꯑꯣ ꯑꯣ ꯑꯣ ꯑꯣ ꯐꯩꯌꯦ ꯐꯩꯌꯦ
ꯁꯟꯗꯦ ꯑꯣꯏꯕ ꯑꯗꯨꯒ ꯀꯃꯟꯈ ꯍꯥꯏꯅ ꯁꯨꯝ ꯋꯥꯀꯤ ꯆꯠꯊꯣꯛꯈ꯭ꯔꯨꯕ
ꯑꯣ ꯍꯣ ꯐꯩꯩꯅ ꯑꯗꯨꯁꯨ
ꯎꯝ
ꯑꯗꯨꯝ ꯍꯛꯆꯥꯡ ꯐꯕꯒꯤꯅꯦ ꯀꯩꯅꯣ ꯍꯣꯏ
ꯅꯨꯡꯉꯥꯏꯗꯕꯕꯣ
ꯆꯥꯆꯥ ꯐꯩꯌꯦ ꯍꯛꯆꯥꯡ ꯐꯕ ꯐꯥꯕꯒꯤꯅꯦ ꯀꯩꯅꯣ
ꯍꯛꯆꯥꯡ ꯐꯥꯅꯤꯡꯉꯥꯏ ꯍꯥꯏꯒꯗ꯭ꯔꯥ
ꯑꯝ
ꯇꯨꯝꯅꯤꯡꯗꯕꯒꯤꯔꯣꯑꯣ ꯍꯥꯏꯒꯗ꯭ꯔꯥ ꯌꯦꯟ ꯇꯥꯥꯁꯦ
ꯐꯥꯒꯅꯤꯅ ꯐꯥꯒꯅꯤꯅ
ꯍ
ꯆꯤꯡꯗ ꯆꯠꯂꯒ ꯊꯕꯤ ꯆꯥꯈ꯭ꯔꯕ ꯍꯥꯏꯕꯁꯤꯕꯨ ꯍꯛꯆꯥꯡ ꯐꯥꯎꯋ ꯐꯠꯇꯕꯒꯤ ꯊꯕꯛꯅꯦ ꯀꯩꯅꯣ
ꯍꯣꯏ
ꯀꯩ ꯀꯔꯤ ꯇꯧꯔꯤꯒꯦ ꯍꯟꯗꯛꯇꯤ ꯑꯁ ꯁꯥꯔꯅꯤ ꯀꯩ ꯀꯩ ꯇꯧꯔꯤꯒꯦ ꯍꯟꯗꯛꯇꯤ
ꯅꯠꯇ ꯀꯩꯁꯨ ꯊꯣꯏꯗꯣꯛꯄꯨꯗꯤ ꯇꯧꯔꯤꯦ ꯅꯠꯇꯣ
ꯑꯣ ꯑꯗꯨꯝ ꯌꯨꯝ ꯂꯩꯕ꯭ꯔꯣ
ꯍꯣꯏ ꯃꯔꯛ ꯃꯔꯛꯇ ꯂꯍꯥꯎꯒꯨꯝꯕꯗ ꯆꯠꯂꯑꯦ ꯑꯗꯨꯒ ꯍꯣꯏ ꯂꯥꯎꯕꯨꯗꯤ ꯏꯜꯂꯣꯦꯟꯗꯑꯥꯛꯇꯤ
ꯂꯧ ꯂꯧ ꯀꯥꯈ꯭ꯔꯦ
ꯍꯣꯏ
ꯑꯠꯆꯥ ꯑꯠꯆꯥ ꯆꯤꯡꯒꯤ ꯂꯧꯔꯣ ꯅꯠꯇ꯭ꯔꯒ
ꯍꯣꯏ ꯃꯤꯂꯑꯣ
ꯑ ꯑꯣ ꯑꯣ
ꯑ ꯅꯣꯏꯗꯤ ꯀꯔꯤ ꯀꯔꯤ ꯊꯕꯛ ꯇꯧꯔ ꯂꯩꯕ꯭ꯔꯥ
ꯑꯁ ꯊꯕꯛ ꯇꯧꯗꯦꯗ
ꯑꯣ ꯑꯣ ꯍꯣꯏꯗ ꯅꯣꯡ ꯐꯥꯗꯣꯛꯇꯤ ꯑꯗꯨꯝ ꯂꯩ ꯕꯗꯨꯁꯨ ꯌꯥꯏꯅ ꯃꯇꯥꯝꯅꯤ ꯏꯇꯥꯎ ꯄꯥꯈꯥꯡ ꯃꯇꯥꯝꯗ ꯁꯨꯃꯥꯏꯅ ꯇꯧꯗ꯭ꯔꯗꯤ ꯍꯩꯌꯦꯡꯋꯥꯏ ꯅꯨꯄꯤ ꯊꯤꯈ꯭ꯔꯒꯥꯟ
ꯍꯌꯦꯡꯉꯣꯟ ꯅꯨꯄꯤ ꯊꯤꯈ꯭ꯔꯒꯅ ꯌꯥꯔꯣꯏ
ꯎꯝ ꯄꯥꯈꯠ ꯂꯦꯅꯦ
ꯍꯣꯏ ꯉꯁꯤꯗꯤ ꯀꯔꯤ ꯌꯦꯟꯁꯥꯛ ꯆꯥꯔꯒꯦ ꯏꯇꯥꯎ
ꯉꯁꯤꯁꯦ ꯍꯣꯏ
ꯑꯣ ꯆꯞ ꯃꯥꯅꯔꯦꯅꯦ
ꯑꯣ ꯑꯁ ꯅꯠꯇꯦ ꯕ꯭ꯔꯣꯏꯂꯔꯅꯦ ꯀꯥꯏ ꯇꯤꯡꯉꯅ ꯁꯤꯗ ꯆꯤꯡꯒꯤ ꯄꯣꯠ ꯐꯪꯗꯦ
ꯑꯣ ꯆꯤꯡ ꯌꯦꯟꯒꯤ ꯂꯣꯀꯦꯜ ꯌꯦꯟꯗꯣ ꯃꯥꯟ
ꯎꯝ ꯂꯣꯀꯦꯜ ꯌꯦꯟ ꯆꯥꯗꯕ ꯀꯨꯏꯔꯦ ꯆꯍꯤ ꯑꯃ ꯑꯅꯤ
ꯇꯝꯄꯥꯛꯇ ꯂꯩꯕ꯭ꯔꯥ ꯀꯗꯥꯏ ꯑꯥꯎꯠꯁꯥꯏꯗꯠꯇ ꯂꯩꯕ꯭ꯔꯥ ꯀꯗꯥꯏ
ꯑꯩ ꯑꯥꯎ꯭ꯇꯁꯥꯏꯇ ꯂꯩꯌꯦ ꯅꯣꯡꯗꯤ ꯆꯨꯕ꯭ꯔꯣ ꯍꯟꯗꯛꯇꯤ
ꯍꯣꯏ ꯉꯁꯤꯗꯤ ꯅꯣꯡ ꯆꯨꯗ ꯋꯦꯗꯔ ꯌꯥꯝ ꯅꯨꯡꯉꯥꯏ
ꯑꯣ ꯑꯣ ꯅꯣꯡ ꯃꯡꯕ꯭ꯔꯣ
ꯎꯝ
ꯅꯨꯡꯁꯥ ꯊꯣꯛꯄ꯭ꯔꯣ ꯑꯣꯥ ꯅꯨꯡꯁꯥꯁꯨ ꯊꯣꯛꯇꯦ ꯆ ꯅꯨꯃꯤꯠ ꯍ꯭ꯌꯨꯃꯤꯠꯇꯤ ꯈꯔ ꯂꯩꯔꯝꯅꯤꯅꯦ ꯌꯨꯝꯗꯒꯨꯝꯕꯗꯤꯀꯣ ꯁꯥꯒ ꯈꯔ ꯁꯥꯇꯛ ꯇꯧꯕꯗꯣ ꯅꯨꯡꯁꯥ ꯊꯣꯛꯇ꯭ꯔꯒ ꯆꯥꯔꯁ ꯆꯠꯄ꯭ꯔꯣ ꯑꯌꯨꯛꯇꯤ
ꯍꯣꯏ ꯆꯠꯂꯤ ꯍꯣꯏ ꯏꯇꯥꯎ
ꯑꯩ ꯆꯠ ꯆꯠꯈ꯭ꯔꯦꯗ ꯌꯍꯧ ꯈꯔ ꯊꯦꯡꯕꯒꯣ ꯉꯁꯤꯁꯦ
ꯅꯪꯁꯨ ꯋꯥ꯭ꯜꯀꯞ ꯌꯦꯡꯕ꯭ꯔꯣ
ꯑꯣ ꯍꯣꯏ ꯌꯦꯡꯉꯦ
ꯑꯣ ꯉꯔꯥꯡ ꯌꯦꯡꯕ꯭ꯔꯣ ꯅꯪꯁꯨ ꯉꯁꯤ
ꯇꯣ
ꯑꯣ ꯉꯁꯤ ꯑꯌꯨꯛ ꯑꯣꯏꯔꯝꯅꯤꯍꯦ
ꯉꯥꯔꯤ ꯉꯁꯤ ꯅꯠꯇꯦ ꯉꯔꯥꯡ ꯉꯁꯤꯗꯤ ꯌꯦꯡꯗ꯭ꯔꯦ ꯉꯔꯥꯡ ꯑꯌꯨꯛꯇꯣ ꯑꯔꯖꯦꯟꯇꯤꯅꯥ ꯒꯤꯗꯣ
ꯑꯔꯖꯦꯟꯇꯤꯅꯥꯒ ꯀꯩꯅꯣ ꯑꯃꯥꯒꯤꯗꯣ
ꯑꯣ
ꯀꯦꯕꯥꯔꯇꯦ ꯒꯤꯗꯣ ꯑꯣ
ꯑꯩꯗꯤ ꯉꯁꯤ ꯑꯌꯨꯛ ꯌꯦꯡꯉꯦ ꯃꯣꯔꯣꯛꯀꯣ ꯀꯅꯥꯗꯥꯒꯤꯗꯨꯒꯣ
ꯑꯣ ꯑꯣ ꯑꯣ ꯃꯣꯔꯣꯀꯣ ꯀꯥꯈ꯭ꯔꯦ ꯍꯥꯏꯅꯦ
ꯃꯣꯔꯨꯀꯣ ꯀꯥꯈ꯭ꯔꯦ
ꯎꯝ ꯁꯤ ꯌꯥꯏꯅꯦ
ꯀꯅꯥꯗ ꯃꯥꯏꯊꯤ ꯍꯧꯔꯦ ꯖꯦꯔꯣꯗ
ꯐ꯭ꯔꯥꯟꯁꯀ ꯇꯧꯗꯧ ꯃꯥꯜꯂꯦ ꯃꯣꯔꯣꯀꯣꯁꯦ ꯑꯗꯨꯗꯤ
ꯍꯣꯏ ꯐ꯭ꯔꯥꯟꯁꯗꯤ
ꯋꯥꯟ ꯖꯖꯤꯔꯣꯗ ꯀꯥꯒ
ꯑꯣ
ꯔꯒꯣꯏ
ꯄꯔꯕꯒꯌꯥ ꯎꯝ ꯑꯦ ꯐ꯭ꯔꯥꯟꯁꯤ ꯍꯟꯗꯛ ꯈꯔ ꯅꯥꯏꯗꯕ ꯃꯥꯜꯂꯦꯅꯤꯕꯣ
ꯅꯌꯦ ꯍꯣꯏ ꯐ
ꯑꯣ
ꯅꯪꯖꯤ ꯀꯩ ꯀꯟꯇ꯭ꯔꯤꯗ ꯂꯩꯒꯦ ꯍꯟꯗꯛꯛꯇꯤ
ꯎꯝ
ꯌꯨꯔꯣꯞꯇ ꯂꯩꯕ꯭ꯔꯣ ꯑꯃꯦꯔꯤꯀꯥꯗ ꯂꯩꯕ꯭ꯔꯣ ꯀꯥꯏ ꯂꯩꯕ꯭ꯔꯣ
ꯍꯗ꯭ꯔꯦꯗ
ꯀꯔꯝ ꯑꯃꯗꯤ ꯂꯩꯔꯝꯒꯅꯤꯗ
ꯀꯔꯤꯕ ꯭ꯔꯣ ꯇꯧ ꯑꯩ ꯌꯦꯟ ꯇꯥꯗ꯭ꯔꯦ
ꯀꯟꯇ꯭ꯔꯤꯗꯣ ꯋꯥꯔꯜ ꯀꯞꯀꯤ ꯍ
ꯑꯩ ꯑꯥꯔꯖꯦꯟꯇꯤꯅꯥꯗ ꯑꯣꯏꯅ ꯂꯩꯔꯦ ꯑꯥꯔꯖꯦꯟꯇꯤꯅꯥꯒ ꯃꯣꯔꯣꯛꯀꯣ ꯏꯁꯄꯦꯟ ꯑꯗꯨꯒ ꯐ꯭ꯔꯥꯟꯁ
ꯐꯣꯇꯣꯒꯁꯁꯨ ꯌꯥꯎ ꯌꯥꯎꯗ꯭ꯔꯦ
ꯑꯁ ꯄꯨꯣꯠꯀꯣꯗꯤ ꯇꯥꯏ ꯌꯦ ꯀꯔꯦꯗ ꯑꯩ ꯄꯨꯣꯠꯀꯥꯎꯁꯤ ꯄꯝꯃꯦ ꯄꯠꯗꯤ ꯇꯥꯦꯒꯔꯤꯔꯗ ꯕꯤꯇꯣꯗꯤꯅꯤ
ꯇꯟ꯭ꯔꯒ
ꯅꯪ ꯅꯪ ꯄꯠꯇꯕꯔꯣ ꯑꯩ ꯄꯣꯔꯇꯨꯒꯥꯜꯁꯦ ꯈꯔ ꯇꯥꯟꯕ ꯌꯥꯎꯕ ꯑꯥꯔꯖꯦꯟꯇꯤꯅꯥꯒ ꯏꯁꯄꯦꯟ ꯑꯗꯨ ꯇꯧꯔꯦ ꯇꯧꯔꯗꯤ
ꯐꯩꯗ ꯁ ꯁꯅꯤ ꯀꯩꯅꯣ
ꯑꯗꯣ ꯄꯣꯔꯇꯨꯒꯥꯜꯗꯣ ꯀꯅꯥꯒ ꯁꯅꯥꯒꯅꯤ ꯍꯥꯏꯕ꯭ꯔꯣ
ꯁꯄꯦꯟꯒ
ꯏꯁꯄꯦꯟꯒꯀꯣ ꯑꯣ ꯍꯌꯦꯡ ꯅꯠꯇ꯭ꯔꯣ ꯍꯌꯦꯡ ꯍꯧꯖꯤꯛ ꯑꯣ ꯑꯣ
ꯍꯪꯆꯤꯠꯇꯠꯇꯤ ꯍꯥꯏ ꯑꯗꯨ ꯑꯣꯏꯔꯁꯨ ꯍꯌꯦꯡ ꯉꯥꯏꯕ ꯇꯥꯔꯦ
ꯍ ꯍꯣꯏ
ꯅꯥꯏꯇꯀꯣ
ꯍꯣꯏ
ꯐꯗꯤ ꯐꯖꯛ ꯀꯅꯤꯍꯦ ꯃꯩ ꯍꯧꯒꯅꯤ
ꯃꯩ ꯊꯣꯛꯀꯅꯤ ꯑꯣꯏ
ꯎꯝ
ꯑꯁꯤ ꯔꯣꯡ ꯑꯣꯐ ꯁꯤꯛꯁꯇꯤꯟ ꯀꯥꯈ꯭ꯔꯦꯀꯣ ꯃꯣꯏ
ꯍꯣꯏ ꯔꯥꯎꯟ ꯁꯤꯁꯇꯤꯟ ꯀꯥꯈꯔꯦꯀꯣ
ꯑꯁ ꯑꯗꯨꯗꯤ ꯅꯪ ꯉꯥꯏꯍꯥꯛ ꯂꯩꯔꯗꯤ ꯀ꯭ꯋꯥꯇꯔ ꯐꯥꯏꯅꯦꯜ ꯌꯥꯎ ꯆꯥꯡꯈ꯭ꯔꯅꯤꯅꯦ
ꯍꯣꯏ ꯑꯁꯤ ꯁꯥꯟꯅꯔꯗꯤ ꯉꯝ ꯉꯝꯕꯗꯣ ꯑꯗꯨꯝ ꯆꯪꯕ ꯍꯧꯒꯔ꯭ꯅꯤ
ꯑꯣ ꯑꯁ ꯑꯗꯨꯗꯤ ꯄ꯭ꯂꯦꯁꯦ ꯐꯖꯒꯗꯧꯔꯤꯦꯀꯣ ꯍꯟꯗꯛꯀꯤꯗꯤ
ꯎꯝ ꯄ꯭ꯂꯦꯗꯤ ꯃꯩ ꯇꯥꯔꯛꯈ꯭ꯔꯅꯤ
ꯍꯣꯏ ꯇꯨꯝꯗꯕꯤꯗ ꯌꯦꯡꯕ ꯇꯥꯔꯦ ꯍꯟꯗꯛꯇꯤ
ꯈꯤꯇꯥꯪꯪ ꯉꯥꯏꯍꯦ
ꯑꯣ ꯅꯍꯥꯟꯗꯣ ꯑꯣ ꯑꯩꯏ ꯌꯦꯡꯗꯦꯅꯦ
ꯌꯦꯡꯗꯕ꯭ꯔꯣ ꯑꯦꯛꯁꯇ꯭ꯔꯥ ꯇꯥꯏꯝꯨ ꯍꯥꯄꯅꯦꯕ ꯊꯥꯔꯇꯤ ꯃꯤꯅꯤꯠꯁ
ꯑꯣ ꯑꯗꯨꯒꯤ ꯑꯣꯏꯔꯝꯅꯤ ꯃꯣꯏꯅ ꯉꯥꯝꯕꯗꯨꯀꯣ
ꯎꯝ ꯀꯣꯜ ꯑꯃ ꯍꯦꯗꯤꯡꯗ ꯈꯤꯇꯪ ꯉꯥꯏꯕꯅꯦ ꯄꯦꯅꯥꯜꯇꯤꯒꯨꯝꯕ ꯇꯥꯔꯗꯤ ꯉꯝꯃꯔꯣꯏꯕ ꯍꯥꯏꯕꯗꯤ ꯀꯤꯄꯔꯗꯣ
ꯍꯣꯏ ꯀꯤꯄꯥꯔꯔꯣ ꯀꯤꯄꯔꯗꯣ ꯍꯥꯏꯔꯗꯤ ꯌꯥꯔꯦꯅ ꯃꯣꯏ ꯀꯦꯕ ꯕꯥꯔꯗꯦ ꯀꯤꯄꯥꯔꯗꯨꯀꯣ ꯏꯁ ꯃꯩ ꯊꯣꯛꯑꯦ ꯑꯗꯨ ꯅꯨꯄꯥꯗꯣ
ꯀꯩꯅꯣ ꯀꯦꯕ ꯕꯥꯔꯗꯦꯒꯤ ꯄ꯭ꯂꯦꯌꯔ ꯑꯃ ꯁꯦꯀꯦꯟ ꯕꯣꯜꯗ ꯎꯕꯔ ꯀꯔꯂꯤꯡꯗ ꯀꯥꯎꯕꯗꯣ ꯑꯁ ꯅꯥꯜ ꯂꯦ ꯑꯗꯨ ꯒꯣꯜꯗꯨꯗꯤ
ꯍꯣꯏ ꯃꯩ ꯊꯣꯛꯄ ꯉꯇꯅꯦ ꯍꯟꯗꯛ ꯃꯣꯔꯣꯛꯀꯣꯒꯤꯁꯨ ꯑꯁ ꯃꯩ ꯊꯣꯛꯑꯦ ꯉꯔꯥꯡꯒꯤ
ꯎꯝ ꯑꯩ ꯌꯦꯡꯗ꯭ꯔꯦ ꯉꯔꯥꯡꯗꯤ ꯉꯟꯅ ꯇꯨꯝꯒꯔ꯭ꯦ
ꯑꯣ ꯐꯖꯩ ꯉꯁꯤꯗꯤ ꯀꯔꯤ ꯍꯥꯏꯕ꯭ꯔꯥ ꯁꯤ ꯄꯨꯡ ꯑꯃꯃ ꯍꯥꯏꯅ ꯅꯣꯔꯋꯦꯒ ꯏꯪꯂꯦꯟ ꯅꯩꯕ ꯅꯠꯇ꯭ꯔꯣ ꯅꯣꯔꯋꯦꯒ
ꯏꯪꯂꯦꯟ ꯂꯩꯕ꯭ꯔꯣ ꯉꯁꯤꯁꯨ ꯕ꯭ꯔꯥꯖꯤꯜꯁꯨ ꯂꯩꯔꯝꯅꯤ ꯉꯁꯤꯁꯦ
ꯅꯣꯔꯋꯦꯒ ꯀꯅꯥꯔꯣ ꯀꯥꯎꯈ꯭ꯔꯦ
ꯕ꯭ꯔꯥꯖꯤꯜꯁꯨ ꯂꯩꯕꯒꯨꯝ ꯇꯧꯝꯅꯦ ꯉꯁꯤ
ꯑꯦ ꯑꯦ ꯀꯩꯅꯣꯁꯤ ꯅꯣꯔꯋꯦꯒ ꯕ꯭ꯔꯥꯖꯤꯜ ꯑꯣꯏꯔꯝꯅꯤ
ꯕꯔ꯭ꯖꯤꯜꯗꯤ ꯑꯁ ꯐꯖꯗꯦꯗ ꯕꯣꯜꯅꯦ
ꯑꯩ ꯕꯔ꯭ꯖꯤꯜꯗꯤ ꯕꯔ꯭ꯖꯤꯜꯒꯤ ꯄ꯭ꯂꯦꯗꯤ ꯐꯖꯇꯤꯗ
ꯃꯣꯏꯁꯦ ꯄ꯭ꯂꯦꯌꯔꯁꯨ ꯂꯩꯇꯕ ꯅꯠꯇꯕ ꯐꯖ ꯐꯖ ꯕ ꯂꯩꯌꯦꯕ
ꯍꯣꯏ ꯑꯩ ꯕ꯭ꯔꯥꯖꯤꯜꯒꯤꯁꯤ ꯅꯍꯥꯟ ꯑꯃꯔꯛ ꯍꯥꯎꯕꯗꯣ ꯂꯤꯛ ꯒ꯭ꯔꯥꯎꯟꯗꯣ
ꯑꯥ
ꯑꯗꯨꯗꯤ ꯌꯦꯡꯔꯝꯃꯦ ꯑꯗꯨ ꯃꯊꯪꯗ ꯑꯃꯨꯛ ꯌꯦꯡꯗ꯭ꯔꯦꯗ
ꯖꯄꯥꯟ ꯍꯥꯔꯠꯀꯦ ꯇꯧꯔꯝꯕꯅꯤꯅꯦ
ꯍꯣꯏ ꯈꯤꯇꯪ ꯉꯥꯏꯕꯅꯦ ꯃꯣꯏꯗꯣ
ꯄꯣꯇꯨꯒꯜꯒꯤ ꯏꯁꯄꯦꯟ ꯒꯁꯤꯅꯦ ꯑꯩ ꯌꯦꯡꯅꯤꯡꯉꯤꯁꯦ
ꯍꯣꯏ ꯑꯩꯗꯤ ꯏꯁꯄꯦꯟꯒꯤꯁꯦ ꯄꯥꯝꯃꯤꯅꯤ
ꯏꯁꯄꯦꯟꯒꯤ ꯕꯣꯜ ꯒꯨꯁꯅꯗꯤ ꯍꯣꯏ
ꯏꯁꯄꯦꯟꯒꯤ ꯒꯔ꯭ꯦꯕ ꯁꯤ ꯑꯉꯥꯡ ꯑꯃ ꯂꯩꯕꯗꯣ
ꯂꯩꯦꯃꯤꯟꯅ ꯉꯃꯥ
ꯌꯥꯝꯃꯜꯗꯣ ꯑꯁ ꯑꯗꯨ ꯃꯥꯏ ꯄ꯭ꯂꯂꯑꯁꯨ ꯄꯂꯛꯑꯦꯀꯣ ꯑꯉꯥꯡ ꯑꯣꯏꯔꯒꯣ
ꯍꯣꯏ ꯐꯖꯩ ꯎꯝ
ꯍꯣꯏꯣꯏ ꯃꯥꯅ ꯆꯦꯟꯕ ꯇꯥꯒ ꯐꯗ ꯐꯥꯎꯅꯤ
ꯃꯤ ꯆꯤꯡꯕ ꯍꯩꯕꯗꯣ ꯃꯤ ꯆꯤꯡꯕ ꯍꯥꯏꯩꯕ ꯍꯥꯏꯁꯦ ꯁꯥꯏꯠꯇ ꯃꯤ ꯄꯨꯔꯛꯄꯒꯨꯝꯕꯗꯣ ꯕꯣꯠ ꯄꯥꯏꯔꯒ ꯏꯁꯄꯦꯁꯀꯨꯝꯕ ꯁꯦꯝꯕꯗ ꯑꯦꯁꯤꯁꯨꯨ ꯐꯖꯩ ꯣꯁ ꯀꯣ ꯂꯩꯗꯤ ꯌꯥꯝ ꯐꯁꯦꯗ
ꯍꯣꯏ ꯏꯁꯒꯣ ꯆꯥꯟꯁꯤ ꯈꯔ ꯍꯥꯏꯩꯇꯕ ꯃꯥꯜꯂꯤꯦꯗ
ꯍ ꯃꯣꯗꯤ ꯈꯔ ꯀꯩ ꯍꯥꯏꯁꯤꯦ ꯃꯨꯟꯅ ꯁꯥꯟꯅꯕꯗꯣ ꯕꯣꯣꯔꯗꯣ
ꯍꯣꯏ
ꯌꯥꯗ ꯌꯥꯏ ꯣꯜꯗꯤ ꯃꯣꯃꯦꯟ ꯇꯝꯒ
ꯍꯣꯏ ꯎꯝ ꯍꯣꯏ
ꯏꯁꯀꯣꯔꯤꯡꯒꯨꯝꯕ ꯐꯖꯔꯝꯃꯗꯤꯅꯣ
ꯑꯗꯨꯒ ꯀꯃꯩ ꯁꯤꯔꯣꯏꯅꯤꯅ ꯍꯥꯏꯗꯤ ꯃꯣꯏ
ꯌꯥꯔꯁ ꯂꯦꯜ ꯂ ꯄꯔ°ꯒꯨꯝꯅ ꯅ ꯁꯥꯅꯕꯅꯦ ꯀꯥꯏ ꯗꯒꯤ ꯀꯩ ꯍꯥꯏꯅꯤ ꯇꯛ ꯂꯥꯟꯔꯅꯤ ꯇꯛ ꯀꯨꯝꯃꯅꯤ ꯑꯗꯨꯃꯥꯏꯅ ꯇꯧꯕꯗꯣ꯫
ꯀꯥꯒꯅꯤ ꯉꯝꯒꯅꯤꯅꯥ ꯈꯜꯂꯒ ꯂꯩꯔꯒꯥ ꯑꯃꯨꯛ ꯁꯤꯈꯤꯕ ꯑꫭꯏꯔ°ꯗꯣ ꯄꯥꯝꯃꯨꯈꯔꯦ ꯑꯩꯗꯤ
ꯐꯗꯤ ꯐꯖꯩ ꯍ° ꯕꯣꯜꯗꯤ꯫
ꯍꯣꯏꯏ ꯀꯗꯁ ꯑꯗꯨꯒꯥ ꯁꯤ ꯖꯄꯥꯟꯗꯁꯨ ꯑꯃꯨꯛ ꯁꯤꯈ꯭ꯔꯦ ꯑꯣꯑ
ꯑꯁꯖ ꯐꯖꯩꯁ ꯖꯄꯥꯟꯁꯨ꯫ ꯌꯥꯏ ꯄ꯭ꯂꯦꯌꯥꯔꯁꯤꯡꯁꯦ ꯑꯗꯨꯝ ꯏꯃꯥꯟꯅꯩ ꯍꯥꯏꯕ
ꯍꯣꯏꯏꯏ ꯑ ꯃ ꯀꯅꯥ ꯀꯅꯥ ꯂꯩꯕ꯭ꯔꯣ ꯏꯔꯥꯎ
ꯑꯩ ꯏꯊꯟꯗꯥ ꯂꯩꯑ°
ꯑꯣ ꯑꫭ ꯅꯪ ꯔꯦꯟꯗ ꯂꯩꯕ꯭ꯔꯥ ꯀꯃꯥꯏ ꯇꯧꯕ꯭ꯔꯣ?
ꯔꯣꯜꯗ ꯎꯝ
ꯅꯪ ꯅꯊꯟꯗ ꯑꯗꯨꯝ ꯂꯩꯕ꯭ꯔꯥ ꯀꯃꯥꯏ ꯇꯧꯕ꯭ꯔꯣ? ꯑꯣꯑ ꯅꯊꯟꯗꯥ ꯑꯗꯨꯝ ꯂꯩꯕ꯭ꯔꯥ ꯑꯗꯨꯗ ꯅꯪ ꯅꯠꯇ꯭ꯔꯒ ꯃꯤꯒ ꯂꯩꯃꯤꯟꯅꯕ꯭ꯔꯥ?
ꯍꯥꯏ ꯏꯊꯟꯇꯥ ꯂꯩꯕꯅꯤꯗ
ꯑꯣ ꯑꯥꯁ ꯅꯨꯡꯉꯥꯏꯅ ꯅꯪꯗꯤ꯫
ꯅꯨꯡꯉꯥꯏꯇ°ꯗꯥ
ꯏꯊꯟꯗꯥ ꯑꯣꯏꯔꯗꯤ ꯈꯔ ꯅꯨꯡꯉꯥꯏꯔꯣꯏꯗꯕ ꯑꯗꯨ ꯑꯩꯈꯣꯏ ꯏꯃꯥꯟꯅꯕꯒꯨꯝꯕꯥ ꯈꯔ ꯃꯔꯨꯞꯁꯤꯡ ꯈꯔ ꯌꯥꯎꯔꯛꯑꯗꯤꯀꯣ
ꯑꯥ ꯍꯣ ꯍꯣꯏ ꯃꯔꯨꯞ ꯁꯤꯁꯤꯡꯁꯨ ꯂꯩꯥꯏꯗꯦꯕꯣ ꯀꯣ
ꯑꯣ ꯃꯔꯨꯞꯁꯤꯡꯒ ꯂꯩꯔꯗꯤ ꯅꯨꯡꯉꯥꯏꯒꯗꯕꯅꯤ
ꯎꯝꯝ ꯄꯨꯡꯀꯌꯥꯗ
ꯇ ꯍ ꯍꯧꯖꯤꯛꯔꯣ ꯍꯧꯖꯤꯛꯇꯤ ꯌꯨꯝ ꯑꯃꯨꯛ ꯍꯟꯕꯥ ꯍꯧꯔꯦꯗꯥ
ꯑꯣ ꯑꯣ ꯑꫭ
ꯌꯨꯝꯗꯥ ꯆꯠꯔꯥꯒ ꯏꯔꯨꯔꯒꯥ ꯫